ꯃꯄꯥꯕꯨ ꯄꯨꯗꯨꯅ ꯂꯥꯛꯂꯤꯕ ꯇꯥꯛꯄꯤꯁꯤ ꯍꯜꯂꯣ
ꯌꯥꯝ ꯅꯨꯡꯁꯤꯌꯦ ꯍꯧꯖꯤꯛꯀꯤ ꯋꯥꯍꯩꯁꯤꯡꯗꯣ
ꯑꯗꯨꯗꯤ ꯀꯔꯤ ꯀꯔꯤ ꯎꯝ ꯆꯔꯥ ꯆꯤꯟꯗꯝꯂꯒꯦ
ꯑꯩꯁꯦ ꯉꯁꯤꯁꯦ ꯑꯥ ꯀꯩꯑꯕ ꯁꯧꯒ꯭ꯔꯤ ꯑꯃ ꯊꯣꯡꯉꯦ ꯑꯗꯨ ꯈꯥꯖꯤꯡ ꯀꯥꯡꯈꯧ ꯑꯃ ꯉꯧꯕꯤꯔꯝꯃꯦ ꯑꯗꯨꯒ ꯎꯝ ꯃꯣꯔꯣꯛ ꯃꯦꯠ ꯄ ꯀꯩꯀꯥꯗꯤ ꯑꯃꯐꯧ ꯌꯥꯎꯗ꯭ꯔꯦ ꯍꯥꯏꯗꯤ ꯃꯣꯔꯣꯛ ꯌꯥꯝ ꯆꯥꯒꯟꯗꯕꯅꯤꯅ ꯑꯩꯅ ꯀꯥꯡꯒꯧꯗꯒꯤ ꯃꯣꯔꯣꯛ ꯑꯇꯦꯛꯄ ꯈꯔꯥ ꯂꯧꯈꯠꯂꯦ ꯑꯗꯨꯗꯨꯒ ꯅꯥꯀꯟꯗꯗꯨꯝ ꯃꯣꯔꯣꯛ ꯑꯇꯦꯛꯄꯗꯣ ꯉꯥꯛꯇ ꯅꯣꯏꯔꯒ ꯀꯥꯡꯉꯧꯗꯒꯤ ꯀꯥꯔꯣꯠ ꯑꯃꯅꯤꯒ ꯂꯧꯈꯠꯂ ꯑꯗꯨꯃꯥꯏꯅ ꯅꯣꯏꯁꯤꯜꯂꯒ ꯆꯥꯏ ꯑꯩꯗꯤ ꯃꯣꯔꯣꯟ ꯃꯦꯠꯄꯒꯤ ꯃꯍꯨꯠꯇ ꯃꯣꯔꯣꯛ ꯃꯦꯠꯄꯗꯨ ꯀꯩꯁꯨ ꯆꯥꯗꯕꯅꯤꯅ ꯑꯩꯗꯤ
ꯍꯥꯥꯎꯈ꯭ꯔꯦꯗ ꯈꯥꯖꯤꯡꯗꯣ ꯑꯇꯦꯛꯄ꯭ꯔꯣ ꯅꯠꯇ꯭ꯔꯥ ꯑꯀꯪꯕꯗ ꯄꯣꯞꯊꯣꯛ ꯍꯜꯂꯒ ꯉꯧꯕꯗꯨꯔꯣ
ꯈꯥꯖꯤꯡꯗꯣ ꯉꯁꯤꯗꯤ ꯑꯀꯪꯕꯅ ꯑꯣꯏꯅ ꯉꯧꯔꯦ
ꯌꯥꯕꯔꯦ ꯏꯁꯤ ꯏꯁꯤꯡ ꯊꯤꯡꯊꯣꯛꯑꯒ ꯉꯧꯕ ꯌꯥꯕꯅꯤ
ꯎꯝ ꯍꯥꯎꯋꯦ ꯑꯗꯨꯝ ꯍꯋꯥꯏ ꯑꯁꯥꯡꯕꯤ ꯀꯩꯀꯥꯗꯣ ꯑꯩꯈꯣꯏ ꯏꯇꯩꯃꯒꯤ ꯃꯣꯏ ꯃꯆꯦꯒꯤ ꯃꯌꯨꯝꯗ ꯄꯥꯜꯂꯦꯅ ꯃꯣꯏꯅ ꯄꯤꯔꯛꯄꯅꯦꯕꯀꯣ ꯀꯥꯔꯣꯠꯁꯨ ꯀꯩꯁꯨ ꯅꯣꯏ ꯌꯨꯝꯗ ꯄꯥꯟꯖꯕ ꯑꯣꯏꯕꯅꯤꯅ ꯑꯗꯨꯝ ꯍꯥꯎꯕꯗꯣ ꯑꯗꯨ ꯑꯣꯏꯌꯦ ꯑꯟꯑꯣꯗꯤꯕꯜ ꯑꯍꯝ ꯎꯝ ꯑꯉꯥꯡꯒꯩꯒꯤ ꯐꯃꯨꯡ ꯆꯪꯗ꯭ꯔꯤ ꯑꯩ ꯑꯝ ꯆꯥꯛ ꯇꯣꯛꯄꯒꯤ ꯈꯨꯠ ꯍꯥꯝꯕꯗ ꯉꯥꯏꯅꯤ ꯑꯗꯨꯗ ꯁꯨꯝ ꯋꯥꯔꯤ ꯁꯥꯟꯅꯅꯤꯡꯉꯦꯅ ꯇꯧꯔꯛꯄꯅꯤꯗ
ꯑꯩ ꯆꯥꯕ ꯑꯩꯗꯤ ꯆꯥꯛꯆꯥ ꯇꯣꯛꯄ ꯄꯨꯡꯈꯥꯏ ꯑꯝ ꯐꯥꯔꯦ ꯐꯃꯨꯡ ꯆꯪꯉꯦ
ꯇꯨꯝꯅꯤꯡꯕꯒꯤ ꯔꯥꯒ ꯂꯥꯛꯑꯕ
ꯈꯤꯇꯪ ꯈꯤꯇꯪ ꯉꯍꯥꯛ ꯂꯩꯔꯗꯤ ꯂꯥꯛꯑꯅꯤ
ꯎꯝ ꯇꯨꯝꯕꯁꯨ ꯊꯦꯡꯉꯦ ꯆꯥꯕꯁꯨ ꯊꯦꯡꯉꯦ ꯑꯗꯒꯤ ꯊꯕꯛꯁꯤꯅꯁꯨ ꯌꯥꯗꯕ ꯑꯩꯈꯣꯏꯒꯤꯗꯤ ꯑꯌꯥꯝꯕꯅꯁꯨ ꯑꯗꯣ ꯑꯗꯨꯅ ꯇꯨꯝ ꯆꯥꯕ ꯆꯥꯡ ꯅꯥꯏꯗꯦ ꯗꯕꯖꯥꯟ ꯍꯛꯆꯥꯡꯒꯤꯗꯤ ꯐꯠꯇꯦꯗꯅ ꯑꯉꯥꯡꯁꯤꯡꯁꯤ ꯎꯝ
ꯆꯥꯕ ꯆꯥꯡ ꯅꯥꯏꯗ꯭ꯔꯗꯤ ꯆꯥꯛꯈꯥꯎ ꯁꯣꯛꯇꯣꯏꯅꯤ ꯆꯥꯕ ꯃꯇꯝ ꯅꯥꯏꯒꯗꯕꯗꯤ
ꯁꯣꯛꯄꯕꯨ ꯁꯣꯛꯏꯅꯤꯅꯦ ꯇꯨꯝꯗꯕꯁꯤꯁꯨ ꯌꯥꯝ ꯐꯠꯇꯦꯕ ꯑꯩꯈꯣꯏꯅ ꯕꯥꯔꯣ ꯃꯇꯨꯡꯗ ꯑꯌꯥꯝꯕ ꯇꯨꯝꯃꯦ ꯑꯗꯩ ꯃꯤꯒ ꯌꯥꯝꯕ ꯏꯃꯨꯡ ꯑꯣꯏꯕꯅꯤꯅ ꯑꯃꯅ ꯈꯔ ꯂꯥꯡ ꯑꯃꯅ ꯈꯔ ꯂꯥꯡ ꯑꯗꯒꯤ ꯂꯥꯡꯕ ꯍꯥꯏꯗꯤ ꯑꯗꯨꯝ ꯊꯕꯛꯁꯤꯡꯗꯣ ꯑꯩꯈꯣꯏꯒꯤꯗꯤ ꯅꯨꯡꯗꯥꯡꯁꯨ ꯀꯩꯁꯨ ꯂꯣꯏ ꯇꯧꯕꯤ ꯊꯕꯛ ꯑꯣꯏꯗꯅ ꯑꯗꯨꯗꯨꯒꯤ ꯃꯥꯏ ꯃꯥꯥꯏꯒꯤ ꯀꯥ ꯀꯥꯗ ꯇꯧꯅꯕ ꯑꯣꯏꯇꯥꯔꯁꯨ ꯑꯗꯨꯝ ꯅꯛꯅꯕꯅꯤꯅ ꯑꯍꯝ ꯊꯪꯅ ꯊꯪꯅꯅ ꯂꯩ ꯂꯩꯅꯕꯅꯤꯅ ꯋꯥ ꯉꯥꯡꯅꯕꯗ ꯂꯣꯏ ꯇꯥꯟꯅꯩ ꯍꯥꯏꯕ ꯑꯗꯨꯅ ꯑꯩꯈꯣꯏꯗꯤ ꯏꯪꯕꯁꯦ ꯕꯥꯔꯣ ꯃꯇꯨꯡꯗꯒꯗꯤ ꯏꯪꯉꯤ
ꯍ ꯊꯕꯛ ꯂꯣꯏꯔꯕ ꯃꯇꯨꯡꯗ
ꯎꯝ
ꯑꯆꯥꯄꯣꯠ ꯍꯥꯟꯕꯗ ꯍꯥꯟꯗꯧ ꯋꯥꯠꯂꯤꯕꯣ ꯂꯩꯔꯤꯕꯣ ꯂꯣꯏꯔꯕꯣ ꯉꯁꯤꯒꯤ
ꯉꯁꯤꯒꯤꯗꯤ ꯐꯝ ꯑꯩꯈꯣꯏ ꯏꯕꯨꯡꯉꯣ ꯏꯕꯥꯅꯤ ꯊꯕꯛ ꯇꯧꯔꯤꯉꯥꯏꯗ ꯑꯩꯈꯣꯏ ꯕꯦꯝꯃꯗ ꯂꯩ ꯍꯥꯟꯒ꯭ꯔꯕ ꯃꯥꯜꯂꯦ ꯄꯦꯛ ꯇꯧꯕ ꯇꯧꯗꯕꯗꯤ ꯈꯪꯗꯦ ꯉꯁꯤ ꯉꯁꯥꯏ ꯑꯌꯨꯛ ꯍꯥ ꯉꯁꯥꯏ ꯑꯌꯨꯛ ꯍꯧꯔꯦ ꯑꯗꯨꯒ ꯑꯃꯨꯛ ꯑꯝ ꯄꯨꯡ ꯑꯃ ꯑꯅꯤ ꯇꯥꯗ꯭ꯔꯣꯕ ꯈꯪꯗꯦ ꯑꯗꯨꯝ ꯂꯣꯏꯁꯜꯂꯦ ꯑꯗꯒꯤ ꯑꯃꯨꯛ ꯃꯩꯁꯦ ꯁꯨꯡꯂꯥꯛꯇꯦꯕ ꯉꯁꯤꯁꯦ ꯄꯨꯡ ꯇꯔꯥꯃꯥꯊꯣꯏ ꯃꯈꯥꯏ ꯑꯗꯨꯋꯥꯏꯗ ꯑꯗꯨꯋꯥꯏ ꯑꯌꯨꯛ ꯃꯌꯥ ꯑꯣꯏꯔꯝꯅꯤ ꯉꯁꯥꯏ ꯃꯩ ꯃꯨꯠꯈꯤꯕꯗꯣ ꯕꯥꯔꯣ ꯇꯥꯐꯥꯠ ꯇꯥꯐꯥꯠꯇ꯭ꯔꯤꯉꯩ ꯑꯗꯨꯋꯥꯏꯗ ꯑꯣꯏꯔꯝꯅꯤ ꯑꯗꯨꯗꯩ ꯃꯨꯠꯈꯤꯕꯗꯨꯅ ꯑꯍꯝ ꯅꯗꯥꯡꯋꯥꯏꯔꯝꯗ ꯁꯟꯗ ꯋꯥꯏꯔꯝ ꯑꯣꯏꯔꯀꯥꯟꯗ ꯂꯥꯛꯑꯦ ꯑꯗꯒꯤ ꯈꯣꯏꯖꯁꯦ ꯊꯕꯛꯁꯨ ꯃꯥꯗ ꯆꯥꯏ ꯑꯌꯨꯛ ꯇꯧꯔꯒ ꯅꯨꯡꯊꯤꯟ ꯋꯥꯋꯥꯏꯗ ꯂꯣꯏꯁꯜꯂꯦ ꯑꯗꯒꯤ ꯑꯃꯨꯛ ꯄꯣꯠꯇꯤ ꯌꯥꯝ ꯌꯥꯝꯗꯦꯅ ꯑꯃꯨꯛ ꯍꯧꯒꯠꯂꯛꯑꯦ ꯑꯃꯨꯛ ꯑꯗꯨꯗꯨꯒ ꯑꯗꯨꯗꯗꯤ ꯌꯥꯝ ꯌꯥꯝ ꯌꯥꯝ ꯀꯟꯅꯗꯤ ꯌꯥꯝꯅ ꯍꯧꯗ꯭ꯔꯦ ꯕꯦꯁꯣꯟꯗꯣ ꯌꯥꯝ ꯀꯟꯅ ꯌꯥꯝ ꯇꯣꯠꯁꯟꯗ꯭ꯔꯦꯕ ꯑꯃꯨꯛ ꯊꯦꯡꯉꯗꯤ ꯐꯛ ꯇꯥꯅꯦꯅ ꯑꯗꯒꯤ ꯃꯥꯅ ꯊꯕꯛꯇꯣ ꯑꯗꯨ ꯇꯧꯒꯤꯕꯗꯒꯤ ꯑꯠ ꯑꯆꯥꯄꯣꯠ ꯍꯧꯒꯤꯕꯗꯒꯤ ꯏꯕꯨꯡꯉꯣ ꯏꯕꯥꯅꯤꯁꯦ ꯑꯃꯨꯛ ꯂꯩꯉꯣꯏ ꯄꯨ ꯍꯣꯟꯖꯜꯂꯨꯔꯁꯦ ꯇꯧꯔꯒ ꯑꯃꯨꯛ ꯂꯩꯉꯣꯏꯗꯨ ꯍꯣꯟꯖꯜꯂꯦ ꯂꯩꯉꯣꯏ ꯍꯣꯟꯖꯜꯂꯛꯄꯗꯣ ꯐꯅ ꯌꯥꯝꯅ ꯍꯣꯜꯂꯀꯥꯟꯗ ꯑꯃꯨꯛ ꯍꯌꯦꯡꯗꯤ ꯃꯣꯏ ꯆꯦꯛ ꯆꯟꯅꯤ ꯈꯣꯠꯅꯤ ꯍꯥꯏꯔꯕꯅꯤꯅ ꯂꯩꯕꯥꯛꯁꯤ ꯁꯤꯡꯖꯤ ꯑꯝꯇ ꯂꯧ ꯅꯥꯀꯟꯒꯤ ꯂꯩꯕꯥꯛꯁꯤꯡꯁꯦ ꯑꯝꯇ ꯂꯧꯁꯜꯂꯒ ꯌꯨꯝꯐꯝꯁꯤꯗ ꯍꯥꯞꯆꯜꯍꯧꯔꯁꯤ ꯅꯠꯇ꯭ꯔꯗꯤ ꯂꯩꯕꯥꯛꯁꯤꯡꯁꯤ ꯑꯃꯨꯛ ꯂꯣꯏ ꯃꯥꯡꯈ꯭ꯔꯅꯤ ꯑꯗꯒꯤ ꯍꯌꯦꯡ ꯀꯩꯅꯣ ꯑꯩꯈꯣꯏꯒꯤ ꯀ ꯐꯛꯂꯥꯡ ꯈꯥꯖꯤꯟꯈ꯭ꯔꯒꯤ ꯇꯥꯔꯗꯤ ꯑꯩꯈꯣꯏꯅ ꯆꯪꯁꯤꯟꯕꯗ ꯑꯃꯨꯛ ꯂꯩꯕꯥꯛꯇꯣ ꯂꯧꯊꯣꯛꯄꯗ ꯐꯔꯛ ꯇꯥꯗꯣꯏꯅꯦꯕ ꯑꯩꯈꯣꯏ ꯃꯤ ꯑꯃꯈꯛꯇꯪ ꯆꯪꯕ ꯌꯥꯕꯒꯤ ꯀꯩꯅꯣ ꯈꯛꯇꯅꯦꯅ ꯈꯥꯛꯍꯧꯔꯤꯁꯦ ꯖꯒꯥꯁꯦ ꯑꯗꯨꯗꯨꯅ ꯍꯌꯦꯡ ꯆꯪꯕꯗ ꯐꯔꯛ ꯇꯥꯗꯣꯏꯅꯤꯅ ꯍꯥꯟꯅ ꯆꯤꯛꯂꯣꯟ ꯀꯩꯀꯥ ꯀꯥꯗ꯭ꯔꯤꯉꯩꯗ ꯂꯩꯕꯥꯛꯇꯣ ꯂꯧꯊꯣꯛꯍꯧꯁꯦꯅ ꯑꯗꯨꯃꯥꯏꯅ ꯇꯧꯔꯒ ꯏꯕꯥꯅꯤꯅ ꯅꯞꯗꯅ ꯑꯃꯨꯛ ꯇꯧꯔꯒ ꯂꯧꯊꯣꯛꯑꯦ ꯑꯗꯩ ꯃꯊꯪ ꯃꯊꯪ ꯊꯕꯛꯇꯣ ꯁꯨꯝ ꯇꯧꯔꯛꯄꯗ ꯑꯗꯨꯝ ꯊꯦꯡꯉꯕ
ꯊꯥꯕꯛ ꯌꯥꯝ ꯐꯩꯏꯌꯦ
ꯊꯕꯛꯁꯦ ꯈꯪꯗꯦ ꯊꯕꯛ ꯇꯧꯕꯗꯤ ꯀꯩꯁꯨ ꯌꯥꯝꯅ ꯇꯟꯕꯗꯤ ꯑꯣꯏꯗꯦꯗ ꯑꯗꯨꯝ ꯊꯣꯡ ꯃꯥꯟꯅꯔꯗꯤꯀꯣ ꯑꯗꯨꯝ ꯇꯧꯃꯤꯟꯅꯕꯗ ꯑꯗꯨꯝ ꯅꯨꯡꯉꯥꯏꯕꯗꯣ ꯑꯣꯏꯌꯦꯕ ꯏꯊꯟꯗ ꯇꯧꯕꯒꯗꯤ ꯇꯟ ꯃꯤꯗ ꯑꯩꯁꯨ ꯑꯩꯈꯣꯏ ꯆꯞ ꯃꯥꯟꯅꯔꯀꯥꯟꯗꯒ ꯅꯨꯡꯉꯥꯏꯕꯩ ꯋꯥꯅꯤ ꯅꯪ ꯍꯀꯥꯞ ꯌꯥꯝ ꯆꯜꯂꯕ ꯃꯥꯜꯂꯦ ꯇꯨꯝꯅꯤꯡꯕꯒꯤ ꯑ
ꯃꯥꯅꯦ ꯃꯥꯅꯦ ꯃꯤ ꯑꯃꯅꯤ ꯃꯥꯅꯒꯗꯤ ꯅꯨꯡꯉꯥꯏꯔꯝ ꯑꯗꯨꯕꯨꯗꯤ ꯇꯨꯝꯅꯤꯡꯕꯕꯁꯤꯗꯤ ꯑꯩꯈꯣꯏꯒꯤ ꯑꯍꯜ ꯂꯃꯟ ꯍꯥꯏꯔꯔꯝꯃꯤꯗꯅ ꯁꯨꯝ ꯟꯗ꯭ꯔꯥ ꯗꯦꯕꯤꯅ ꯇꯥꯟꯅꯩꯌꯦꯗ ꯇꯥꯟꯅꯔꯗꯤ ꯇꯨꯝꯅꯤꯡꯉꯦ ꯗꯣ ꯉꯥꯏꯍꯥꯛꯇꯪ ꯂꯩꯕꯒ ꯇꯨꯝꯃꯗꯣꯏꯅꯦ ꯍꯌꯦꯡꯒꯗꯤ ꯇꯨꯝꯕꯒꯥꯏꯌ‌ꯦ ꯕꯥꯔꯣ ꯇꯥꯗꯣꯏꯅꯦ ꯂꯥꯏꯔꯤꯛ ꯄꯥꯕꯗ ꯄꯨꯡ ꯕꯥꯔꯣ ꯑꯃ
ꯍꯣꯏ ꯂꯥꯏꯔꯤꯛ ꯄꯥꯒꯗꯕ ꯅꯨꯃꯤꯠꯇꯨꯅꯅꯦ ꯍꯩꯒꯨꯝꯕ ꯈꯔ ꯊꯝꯃꯣ ꯑꯗꯨꯒ ꯑꯗꯨꯝ ꯇꯨꯝꯅꯤꯡꯟꯗꯅꯕ ꯃꯔꯛ ꯃꯔꯛ ꯇ ꯑꯁ ꯆꯥꯔꯒ ꯂꯥꯏꯛꯇꯤ ꯇꯧꯗ ꯌꯥꯗꯕꯅꯤꯅ ꯇꯧꯕ ꯇꯥꯕꯅꯤ
꯭ꯋꯦꯟꯇꯤ ꯄꯩꯈꯥꯁꯤꯗꯅꯦ ꯂꯣꯏꯈ꯭ꯔꯗꯤ ꯋꯥꯏ ꯁꯥꯡꯒꯗꯧꯅꯦ ꯑꯩꯁꯨ
ꯑꯗꯨꯅꯤ ꯏꯁꯥꯗ ꯑꯐꯥ ꯑꯞꯄꯟꯅꯔꯒ ꯂꯩꯕꯗꯣ ꯑꯗꯨ ꯑꯣꯏꯕꯅꯦꯕ ꯒꯂꯎ ꯅꯥꯎ ꯂꯣꯏꯁꯟꯈꯤꯕ ꯑꯣꯏꯇꯥꯔꯗꯤ ꯐꯕ ꯑꯗꯒꯤ ꯍꯧꯖꯤꯛꯇꯤ ꯄꯩꯈꯥ ꯇꯧꯔꯤꯁꯤꯡꯁꯤꯁꯨ ꯃꯇꯝꯁꯦ ꯁꯨꯝ ꯁꯨꯇꯤ ꯄꯤꯔ ꯄꯤꯔ ꯄꯤꯔ ꯄꯤꯔ ꯇꯧꯕꯅꯤꯅ ꯁꯥꯇ꯭ꯔꯁꯤꯡꯗꯕꯨꯗꯤ ꯑꯃꯔꯣꯝꯗꯕꯨꯗꯤ ꯐꯔꯤꯅꯦ ꯑꯗꯨꯗꯣ ꯑꯗꯨꯕꯨ ꯃꯇꯝ ꯁꯥꯡꯗꯣꯛꯄꯗꯨꯒꯤ ꯋꯥꯅꯤ
ꯃꯥꯅꯦ ꯃꯥꯅꯦ ꯅꯣꯡꯃꯒꯨꯝꯕ ꯅꯤꯅꯤꯒꯨꯝꯕ ꯒꯦꯞ ꯂꯩꯕꯁꯤꯅ ꯁꯨꯝ ꯄꯥꯕꯒꯤ ꯃꯇꯝ ꯑꯃ ꯆꯥꯟꯁ ꯐꯪꯉꯦꯗꯅꯥ
ꯎꯝ
ꯗꯈꯤꯅ ꯐꯨꯃꯨꯡ ꯆꯪ ꯐꯪꯃꯨꯡ ꯆꯪꯑꯕꯣ
ꯑꯗꯣ ꯉꯁꯤꯗꯤ ꯂꯥꯏꯔꯤꯛ ꯄꯥꯔꯔꯣꯏꯗ꯭ꯔꯣ
ꯍꫭꯔ‌ꯦꯟ ꯉꯥꯏꯍꯥꯛꯇꯪ ꯇꯨꯝꯃꯝ ꯗꯥꯏ ꯈꯔꯥ ꯉꯛꯇꯪꯋꯠꯂꯤ ꯉꯥꯛꯇꯪꯗꯤ ꯌꯦꯡꯉꯝꯒꯦ ꯃꯁꯆꯥ ꯈꯔ ꯌꯥꯝ ꯌꯥꯝꯗꯕꯤꯗ ꯈꯔ ꯖꯒꯥ ꯈꯔꯗꯤ ꯌꯦꯡꯉꯝꯒꯦ
ꯎꯝ ꯑꯩ ꯆꯪꯗ꯭ꯔꯤꯌꯦ ꯆꯥꯛꯊꯣꯛꯇ ꯉꯥꯏꯔꯤꯕ ꯑꯗꯨꯅꯤꯅ ꯃꯉꯣꯟꯗ ꯉꯥꯏꯍꯥꯛ ꯍꯪꯀꯥꯟꯗ ꯆꯠꯂꯤ
ꯑꯥ
ꯆꯥꯛ ꯍꯦꯛ ꯇꯣꯛꯁꯜꯂ ꯐꯝꯖꯟꯕꯗꯣ ꯊꯦꯡꯅꯒ ꯆꯥꯔꯕꯅꯤꯅꯅꯦ ꯑꯗꯨꯅ ꯏꯁꯥꯗ ꯍꯣꯔꯦꯃꯨꯛ ꯅꯨꯡꯉꯥꯏꯔꯣꯏꯕ ꯉꯥꯏꯍꯥꯛꯇꯪ ꯈꯨꯡꯀ ꯇꯔꯥꯃꯨꯛ ꯀꯩꯃꯨꯛ ꯀꯥꯟꯊꯣꯛꯀꯥꯟꯁꯤꯗ ꯉꯥꯏꯍꯥꯛ ꯁꯥꯟꯅꯈꯤꯒꯦ ꯃꯥꯡꯒꯣꯟꯁꯤꯗ ꯑꯗꯨ ꯆꯪꯒꯗꯧꯕꯅꯦ ꯑꯗꯨꯒ
ꯀꯩꯅꯣꯝꯨꯛ ꯇꯧꯗꯅ ꯂꯩꯣꯏꯒꯤ ꯊꯣꯡꯒꯥꯟꯕꯨꯛ ꯊꯣꯛꯎꯨ ꯌꯗ꯭ꯔꫭ
ꯊꯣꯡꯒꯥꯝ ꯑꯃ ꯊꯣꯛꯄꯕꯨꯗꯤ ꯌꯥꯏ ꯊꯣꯛꯑꯔꯨꯒꯩꯗꯣ ꯇꯜꯂꯦꯗ ꯃꯥꯡꯒꯣꯟꯁꯤꯗꯥ ꯑꯗꯨꯝ ꯆꯠꯂꯒꯦ ꯌꯨꯝ ꯃꯊꯛꯇ ꯆꯠꯂꯁꯨ ꯌꯥꯕꯗꯤ ꯌꯥꯏ
ꯌꯨꯝ ꯃꯊꯛꯇ ꯄꯨꯡꯆꯥꯏ ꯆꯥꯏ ꯇ꯭ꯔꯥꯕ ꯁꯥꯒꯠꯄ ꯁꯦꯝꯠ ꯈꯔ ꯁꯥꯒꯠꯄꯒꯤ ꯄꯣꯠ ꯆꯩꯩꯅ
ꯆꯥꯏꯔꯤꯅꯤ ꯆꯥꯏꯕꯒꯤ ꯋꯥꯗꯤ ꯆꯥꯏꯔꯤꯅꯤ ꯂꯣꯏꯁꯜꯂꯁꯨ ꯁꯨꯡꯌꯥ ꯌꯥꯗꯦ ꯑꯁ ꯏꯃꯨꯡꯒꯁꯦ ꯂꯩꯉꯣꯏ ꯀꯩꯀꯥ ꯃꯌꯥꯝꯅꯅꯦ ꯀꯦꯡꯕꯗ ꯀꯦꯡꯕꯗ ꯀꯦꯡꯕꯗ ꯑꯩꯈꯣꯏ ꯇꯩꯃꯥꯅ ꯅꯣꯡꯃꯗ ꯁꯤꯠꯂꯤꯁꯦ ꯃꯁꯤꯡ ꯈꯪꯄꯣꯟꯇꯦ ꯑꯗꯨꯅ ꯅꯥꯟꯐꯝ ꯈꯪꯗꯦꯕ ꯍꯧꯖꯤꯛꯁꯦ ꯈꯣꯡꯁꯦ ꯑꯩꯈꯣꯏꯒꯤ ꯁꯦꯟꯗꯟꯒ ꯇꯣꯡꯗꯕꯤꯗꯒ ꯆꯠꯄꯗꯣ ꯌꯥ ꯌꯥꯗ꯭ꯔꯦ
ꯑꯗꯨꯕꯨꯗꯤ ꯌꯨꯝ ꯀꯩ ꯁꯥꯕꯒꯤ ꯂꯩꯉꯣꯏ ꯅꯨꯡꯉꯣꯏ ꯇꯧꯕꯗꯣ ꯑꯗꯣ ꯁꯨꯝ ꯆꯠꯄꯒ ꯆꯦꯟꯖꯜꯂꯛꯄꯥ ꯆꯦꯟꯖꯜꯂꯛꯄ ꯈꯣꯡꯌꯥꯗ ꯑꯗꯨꯒꯤ ꯑꯣꯏꯗꯣꯏꯅꯤ
ꯃꯥꯅꯦ ꯑꯗꯨꯁꯨ ꯑꯗꯨ ꯑꯣꯏꯔꯦ ꯑꯗꯩ ꯑꯩꯈꯣꯏꯒꯤꯗꯤ ꯃꯤꯁꯨ ꯑꯃꯨꯛ ꯃꯁꯥꯒꯤ ꯌꯥꯝꯖꯔꯦ ꯑꯩꯈꯣꯏ ꯌꯥꯝꯃꯤꯉꯩ ꯃꯊꯛꯁꯤꯗ ꯑꯃꯨꯛ ꯑꯉꯥꯡ ꯂꯥꯏꯔꯤꯛ ꯇꯝꯕ ꯂꯥꯛꯄ ꯃꯌꯥꯝꯒꯤ ꯄ꯭ꯔꯥꯏꯚꯦꯠ ꯇꯝꯕ ꯂꯥꯛꯄ ꯃꯌꯥꯝꯗꯨꯒꯤ ꯑꯃꯨꯛ ꯑꯉꯥꯡꯒ ꯍꯪꯒꯠꯀꯥ ꯍꯥꯟꯗꯥꯒ ꯆꯠꯄꯒꯤ ꯑꯃꯨꯛ ꯃꯃꯥ ꯃꯃꯥ ꯃꯄꯥ ꯃꯄꯥꯁꯤꯡꯗ ꯊꯤꯜꯂꯛꯄꯒꯤ ꯑꯃꯨꯛ ꯊꯣꯛꯈꯤꯕ ꯆꯠꯅꯤꯡꯕꯒꯤ ꯑꯃꯨꯛ ꯑꯗꯨꯗꯨꯅꯅꯦ ꯑꯩꯈꯣꯏꯗꯤ ꯑꯗꯨꯝ ꯌꯥꯗ꯭ꯔꯦ ꯍꯧꯖꯤꯛꯀꯤ ꯑꯣꯏꯅꯗꯤ ꯍꯌꯦꯡ ꯀꯣꯟꯅ ꯂꯣꯏꯔꯀꯥꯟꯗꯒ ꯅꯥꯟꯕ ꯍꯥꯏꯗꯨꯅꯦ ꯍꯧꯖꯤꯛꯇꯤ ꯅꯥꯟꯕꯝ ꯈꯪꯗ꯭ꯔꯦꯕ
ꯃꯥꯅꯦꯂ
ꯀꯔꯤ ꯃꯊꯦꯜ ꯆꯥꯈ꯭ꯔꯦ ꯅꯪꯗꯤ
ꯏꯔꯣꯝꯄꯥ ꯑꯃ ꯆꯥꯔꯦ ꯈꯥꯒꯣ ꯑꯃ ꯆꯥꯔꯦ ꯑꯗꯨꯒ ꯃꯅꯥ ꯃꯁꯤꯡ ꯈꯔ ꯀꯣꯜꯂꯦ ꯃꯅꯥ ꯃꯁꯤꯡꯗꯣ ꯑꯩꯁꯨ ꯀꯩꯅꯣ ꯂꯩꯔꯝꯃꯦ ꯀꯩꯕ ꯎꯝ ꯍꯥꯏꯕꯒꯥ ꯊꯣꯛꯇꯦ ꯃꯨꯛꯊ꯭ꯔꯨꯕꯤ ꯃꯨꯛꯊ꯭ꯔꯨꯕꯤꯅꯦ ꯑꯗꯒꯤ ꯇꯣꯛꯅꯤꯡꯈꯣꯛ ꯑꯗꯒꯤ ꯀꯩꯅꯣ ꯈꯔ ꯆꯥꯏꯁꯜꯂꯦ ꯈꯣꯠꯁꯜꯂꯦ ꯑꯗꯨ ꯀꯩꯅꯣꯒ ꯍꯧꯖꯤꯛꯁꯦ ꯀꯩꯅꯣ ꯊꯣꯛꯑꯦ ꯍꯥꯏ ꯆꯨꯝꯕꯔꯥ ꯇꯦꯡꯅꯧ ꯃꯥꯟꯕꯤꯁꯤ
ꯊꯣꯛꯑꯦ ꯊꯣꯛꯑꯦ
ꯇꯥꯡꯗꯤ ꯈꯔ ꯇꯥꯡꯉꯝꯈꯤꯅꯤ
ꯎꯝ ꯇꯪꯉꯝꯒꯅꯤ ꯑꯩꯁꯨ ꯉꯍꯥꯟ ꯑꯩꯈꯣꯏꯒꯤ ꯃꯅꯤꯡꯒꯤ ꯏꯪꯒꯣꯜꯗꯨꯗ ꯇꯦꯅꯧꯋꯥꯝꯕꯤ ꯄꯥꯝꯕꯤ ꯑꯍꯨꯝ ꯊꯥꯕꯅꯦ ꯑꯗꯨꯒ ꯇꯦꯅꯧ ꯄꯝꯕꯤꯗꯣ ꯄꯥꯜ ꯂꯩꯔꯅꯤ ꯉꯍꯥꯟ ꯅꯣꯡꯃ ꯑꯃ ꯑꯅꯤꯈꯛꯇꯪ ꯍꯦꯛꯂꯛꯑꯦ ꯃꯁꯤꯗ ꯑꯩꯅ ꯅꯨꯃꯤꯠ ꯈꯥꯏꯅ ꯉꯥ ꯊꯃꯥꯈꯥꯏꯃꯨꯛꯀꯤ ꯃꯃꯥꯡꯒꯤ ꯋꯥꯔꯤꯅꯤꯗ ꯍꯧꯖꯤꯛꯇꯤ ꯑꯃꯨꯛ ꯆꯠꯇ꯭ꯔꯅꯤꯅ ꯑꯃꯨꯛ ꯌꯦꯡꯗ꯭ꯔꯦ ꯄꯥꯟꯕꯗꯤ ꯌꯥꯝ ꯄꯥꯜꯂꯝꯗꯧ ꯃꯥꯜꯂꯦ ꯍꯧꯖꯤꯛꯇꯤ ꯃꯅꯥꯒꯗꯣ ꯌꯥꯝ ꯏꯉꯥꯡ ꯉꯟꯅꯥ ꯌꯦꯛꯎꯕꯗ ꯃꯅꯥꯒꯗꯣ ꯌꯥꯝ ꯐꯖꯅ ꯁꯣꯡꯉꯦꯕ ꯍꯧꯖꯤꯛ ꯍꯥꯏ ꯍꯦꯛꯏꯁꯤꯗꯤ ꯑꯩꯈꯣꯏꯒꯤ ꯅꯨꯃꯤꯠ ꯇꯔꯥꯃꯉꯥꯅꯤ ꯍꯥꯏꯗꯣꯏꯅꯤ ꯊꯝꯈꯥꯏꯃꯨꯛ ꯍꯦꯜꯂꯝꯃꯅꯦꯕ ꯑꯗꯨꯗꯨꯅ ꯍꯧꯖꯤꯛꯇꯤ ꯐꯅꯌꯥꯝ ꯄꯥꯜꯂꯝꯃꯅꯤ ꯗꯨꯀꯥꯟꯗꯨꯗꯗꯤ ꯃꯉꯥ ꯇꯔꯨꯛꯈꯛ ꯄꯥꯜꯂꯝꯕꯅꯦꯕ ꯑꯗꯨꯗꯩꯗ ꯑꯩꯈꯣꯏ ꯑꯅꯤ ꯑꯅꯤꯝ ꯌꯦꯟꯅꯔꯤꯁꯦꯅ ꯁꯨꯃꯥꯏꯅ ꯇꯧꯔꯒ ꯑꯩ ꯑꯅꯤꯈꯛꯇꯪ ꯂꯧꯕꯅꯦꯕ ꯑꯩꯅ ꯑꯩꯈꯣꯏꯗ ꯌꯥꯝ ꯄꯥꯝꯃꯦꯕ ꯑꯩꯗꯤ ꯀꯩꯁꯨ ꯌꯥꯝ ꯆꯥꯅꯤꯡꯕ ꯑꯣꯏꯗꯦꯕ ꯏꯔꯣꯝꯕꯒꯨꯝꯕ ꯀꯩꯒꯨꯝꯕꯗꯕꯨꯗꯤ ꯆꯥꯏꯀꯣ ꯑꯗꯨꯒꯤ ꯍꯤꯡꯅ ꯆꯥꯕꯗꯨꯗ ꯑꯩꯗꯤ ꯍꯤꯡꯒꯥꯏ ꯅꯃꯣꯏ ꯀꯔꯤꯑꯣꯏ ꯇꯧꯋꯦꯅ ꯑꯩꯅ ꯀꯥ ꯍꯦꯟꯅ ꯆꯥꯅꯤꯡꯕ ꯐꯥꯎꯗꯦꯕ ꯈꯣꯏꯗꯒꯤ ꯊꯝꯕꯤꯕꯅꯦ ꯑꯗꯨꯒꯅꯦ ꯑꯗꯨ ꯃꯥꯁꯨ ꯑꯗꯨꯝ ꯀꯥꯎꯔꯕ ꯈꯪꯗꯦ ꯑꯗꯒꯤ ꯑꯩꯅꯁꯨ ꯑꯩꯅ ꯊꯋꯥꯏ ꯌꯥꯎꯕ ꯄꯣꯠ ꯅꯠꯇꯕꯅꯤꯅꯅꯦ ꯑꯩꯁꯨ ꯑꯗꯨꯝ ꯀꯥꯎꯕ ꯑꯗꯨ ꯐ꯭ꯔꯤꯖꯇꯅꯦ ꯐ꯭ꯔꯤꯖꯇ ꯍꯥꯞꯄꯒ ꯊꯝꯕꯗꯣ ꯑꯗꯨꯝ ꯈꯨꯨꯏꯒꯔꯦ
ꯎꯝ ꯆꯥꯕꯗ ꯍꯥꯎꯏ ꯃꯥꯁꯦ ꯍꯛꯆꯥꯡꯗꯁꯨ ꯀꯥꯟꯅꯩ ꯍꯥꯏꯕꯅꯦ
ꯇꯦꯅꯣꯋꯥꯝꯕꯤ ꯈꯔ ꯂꯤꯕꯅ ꯏꯔꯣꯝꯕꯗ ꯍꯥꯞꯄ ꯇꯧꯔꯤꯁꯦ ꯈꯔ ꯅꯧ ꯅꯪ ꯈꯣꯠꯂꯒ ꯆꯥꯕ
ꯎꯝ
ꯎꯝ
ꯑꯗꯨꯅꯤ ꯈꯪꯗꯦ ꯍꯤꯡꯒꯣꯟꯜ ꯉ ꯑꯁꯤ ꯌꯥꯝ ꯀꯣꯏꯅꯤꯡꯉꯤ ꯖꯒꯥꯁꯤ ꯂꯩꯔꯒꯗꯤꯅꯦ ꯑꯩꯅ ꯀꯛ ꯀꯣꯏꯗꯧꯁꯤꯗ ꯑꯩꯗꯤ ꯌꯥꯝ ꯄꯥꯝꯃꯦꯕ ꯀꯣꯏꯕ ꯈꯣꯠꯄꯁꯦ
ꯎꯝ ꯃꯥꯅꯤ ꯁꯦꯝꯕ ꯁꯥꯕ ꯈꯔ ꯋꯥꯔꯁꯨ ꯑꯗꯨꯅ ꯁꯨꯝ ꯊ ꯃꯍꯩ ꯃꯔꯣꯡ ꯊꯥꯔꯛ ꯀꯥꯟꯗ ꯄꯥꯜꯂꯛꯄꯗ ꯌꯦꯡꯕꯁꯨ ꯅꯨꯡꯉꯥꯏ ꯆꯥꯕ ꯆꯥꯕ꯭ꯔꯦ ꯀꯣ
ꯎꯝ ꯑꯗꯨꯅ ꯏꯁꯥꯅꯒ ꯊꯥꯖꯔꯒ ꯌꯨꯝꯗꯒ ꯊꯥꯖꯔꯒ ꯆꯥꯕꯗꯣ ꯑꯗꯩ ꯑꯩꯈꯣꯏ ꯏꯁꯥꯗ ꯁꯨꯝ ꯕꯤꯠ ꯌꯥꯝ ꯂꯩꯖꯩꯗꯅꯀꯣ ꯉꯁꯥꯏꯒꯤ ꯌꯨꯝꯗꯒ ꯄꯥꯜꯂꯒ ꯍꯦꯛꯑꯒ ꯆꯥꯕꯒꯤ ꯅꯨꯡꯉꯥꯏꯕ ꯑꯃꯁꯨ ꯂꯩꯕꯅꯦ ꯍꯥꯏꯕ
ꯎꯝ ꯎꯝ ꯍꯜꯂꯣ ꯇꯥꯕ꯭ꯔꯥ
ꯇꯥꯏꯌꯦ
ꯎꯝ ꯍꯥꯏꯗꯤ ꯁꯨꯝ ꯐꯃꯨꯡ ꯆꯪꯕꯁꯤꯅ ꯁꯨꯝ ꯈꯔ ꯈꯔ ꯈꯔ ꯈꯔ ꯁꯨꯝ ꯃꯨꯏꯊꯔꯛꯏꯕ
ꯇꯨꯝꯅꯤꯡꯉꯛꯏꯅꯤꯅ ꯑꯗꯨꯅꯅꯦ ꯐꯔꯦ ꯐꯔꯦ ꯐꯔꯦ ꯅꯪ ꯇꯨꯝꯅꯤꯡꯉꯕ ꯃꯥꯜꯂꯦ
ꯍꯣꯏ ꯇꯨꯝꯅꯕ ꯇꯧꯔꯁꯦ ꯍꯌꯦꯡ ꯑꯃꯨꯛ ꯍꯌꯦꯡ ꯑꯃꯨꯛ ꯄꯥꯎ ꯐꯥꯎꯅꯔꯁꯦ ꯃꯪ ꯐꯔꯁꯦ ꯎꯝ ꯊꯝꯃꯣ ꯊꯝꯃꯣ